ꯇꯥꯏ
ꯇꯥꯔꯦ ꯇꯥꯔꯦ
ꯀꯨꯏꯔ‌ꯦꯍ‌ꯦ
ꯑꯣ ꯑꯩ ꯃꯥꯏ ꯑꯃꯨꯛ ꯇꯥꯔꯦ
ꯑꯣ
ꯑꯗꯨꯒꯤꯅꯤꯅꯦ
ꯉꯁꯥꯏꯗꯤ ꯑꯥ ꯁꯥꯎꯗꯦꯗ ꯉꯁꯥꯏꯗꯤ ꯅꯦꯠꯋꯥꯛꯅ ꯑꯣꯏꯔꯝꯅꯤꯌꯦ ꯅꯦꯠꯋꯛ ꯅꯨꯡꯉꯥꯏꯇꯕꯒꯤ ꯑꯣꯏꯔꯝꯅꯤ
ꯎꯝ
ꯈꯟꯅꯥꯎ ꯈꯟꯅꯥꯎꯁ‌ꯦ ꯌꯥꯗ꯭ꯔꯦꯍ‌ꯦ
ꯀꯩꯗꯧꯔꯤꯒꯦ ꯀꯪꯉꯕ꯭ꯔꯥ
ꯈꯪꯗꯦꯍ‌ꯦ
ꯐꯖꯅ ꯁ ꯍꯧꯔꯦ ꯇꯤꯠ ꯇꯣꯛ
ꯃꯈꯥꯗ ꯀꯔꯤ ꯀꯔꯤꯅꯣ ꯉꯥꯡꯒꯦ ꯀꯔꯤ ꯋꯥꯔꯤ ꯁꯟꯅꯥꯕ
ꯏꯃꯥꯒꯤ ꯃꯈꫭꯟꯗꫭ ꯇꯥꯏ
ꯅꯥꯉꯣꯟꯗ
ꯑꯥꯎ ꯑꯣꯏꯁꯅꯨꯗ ꯍꯥꯏꯗꯤ ꯍꫭꫪ‌ꯦꯟꯁꯨ ꯋꯥꯔꯤ ꯁꯥꯟꯅꯕ ꯐꯪꯉꯣꯏ ꯑꯉꯥꯡꯁꯤꯡ ꯍꯧꯒꯠꯂꯗꯤ ꯎꯝ ꯑꯩ ꯆꯥꯛ ꯆꯥꯗꯕꯤꯗ ꯑꯇꯣꯝꯕꯤꯗꫭ ꯇꯨꯝꯈ꯭ꯔꯦ ꯇꯨꯝꯊꯣꯛꯈ꯭ꯔꯦ
ꯎꯝ ꯆꯔꯥ ꯍ‌ꯦꯟ ꯇꯥꯍꯜꯂ‌ꯦ
ꯑꯦ ꯇꯨꯝꯃꯣꯏ ꯍꯧꯠꯀꯅꯤ ꯀꯅꯥꯅ ꯈꯪꯕ꯭ꯔꯥ ꯍꯧꯖꯤꯛ ꯁꯣ ꯍꯧꯒꯠꯂꯝꯒꯅꯤ ꯑ ꯍꫭ
ꯃꯊꯛꯇ ꯑꯃꯨꯛ ꯀꯥꯔꯛꯀꯅꯤꯀꯣ
ꯎꯝ ꯀꯥꯍꯜꯂꯣꯏꯗ ꯏꯅꯥꯎ ꯅꯨꯨꯄꯤꯗꫭ ꯑꯩꯅ ꯍꯥꯏꯕꯤꯈ꯭ꯔꯕꯅꯦꯕ ꯑꯩ ꯃꯊꯛꯇ ꯉꯥꯏꯍꯥꯛ ꯀꯥꯈꯤꯒꯦ ꯍꯥꯏꯅ ꯋꯥꯔꯤꯗꯣ ꯈꯪꯕꯅꯤꯅ ꯑꯥ
ꯑꯗꯨ ꯂꯩꯕꯗꯣ ꯐꯅ ꯌꯥꯝꯗꯤ ꯀꯣꯝꯂꯝꯃꯅꯤ
ꯎꯝ ꯌꯥꯝ ꯀꯣꯝꯃꯦ ꯅꯨꯡꯉꯥꯏꯔꯦ ꯕꯖꯥꯔ ꯆꯠꯄ ꯈꯣꯠꯄꯁꯨ ꯅꯨꯡꯉꯥꯏꯔꯦ ꯌꯨꯝꯗ ꯃꯤ ꯂꯩꯕꯤꯅꯕ ꯃꯤ ꯂꯩꯕꯅꯤꯅ
ꯃꯤꯔꯣꯜ ꯂꯩꯕꯁꯦ ꯌꯥꯝ ꯅꯨꯡꯉꯥꯏꯕꯅꯦ ꯊꯕꯛ ꯑꯃ ꯑꯃ ꯁꯤꯟꯗꯣꯛ ꯁꯤꯟꯖꯤꯟ ꯇꯧꯕ
ꯑꯥ ꯃꯥꯗꯤ ꯊꯕꯛꯁꯨ ꯐꯠ ꯐꯠ ꯇꯧꯋꯦꯕꯀꯣ ꯌꯥꯝ ꯍꯥꯏꯌꯦ ꯋꯥꯁꯨ ꯄꯪꯉꯥꯡ ꯉꯥꯡꯉꯤ ꯄꯪꯅꯣꯛ ꯀ ꯅꯣꯛ ꯊꯕꯛꯁꯨ ꯄꯪꯇꯧ ꯇꯧ ꯀꯔꯤ ꯍꯥꯏꯕꯅꯣ ꯗꯣꯡ ꯗꯣꯡ ꯇꯧꯕꯗꯣ ꯑꯗꯨꯝ ꯇꯧꯋꯦꯕ
ꯥꯡ
ꯎꯝ ꯉꯅꯨꯡꯉꯑꯦ
ꯋꯥꯔꯝꯒꯅꯤ ꯅꯣꯏꯁꯨ ꯑꯁ
ꯄꯣꯊꯥ ꯃꯇꯝ ꯂꯩꯇꯦ ꯁꯟꯗꯤꯦꯗꯅ ꯍꯦꯟꯅ ꯋꯥꯏꯑꯦ
ꯑꯣ ꯅꯣꯏ ꯅꯣꯏ ꯅꯣꯏꯒꯤꯗꯣ ꯑꯉꯥꯡ ꯅꯪꯅ ꯊꯥꯒꯠꯄ ꯑꯉꯥꯡꯁꯤꯡꯗꯣ
ꯎꯝ
ꯑꯗꯣ ꯑꯗꯨꯝ ꯂꯩꯕ꯭ꯔꯥ ꯍꯣꯁꯇꯦꯜꯗ ꯂꯩꯕ꯭ꯔꯥ
ꯑꯉꯥꯡ ꯃꯆꯥ ꯃꯆꯥꯁꯤꯡꯗꯨꯔꯣ ꯎꯝ ꯃꯣꯏꯗꯤꯁ ꯅꯥꯏꯗꯌꯥ
ꯑꯣ ꯑꯩꯗꯤ ꯂꯩꯕ꯭ꯔꯥ ꯍꯥꯏꯅ ꯈꯟꯕ ꯂꯩꯔꯗꯤ ꯋꯥꯒꯅꯤꯍꯦ
ꯅꯆꯥꯅꯨꯄꯥꯗꯣ ꯅꯆꯥꯅꯨꯄꯥ ꯌꯥꯏꯃ ꯑꯗꯨꯒꯨꯝꯕꯩ ꯃꯇꯝꯗꯤ ꯂꯩ ꯑꯗꯨꯒꯨꯝꯕꯗꯨꯗꯤ ꯂꯩ ꯑꯩ ꯅꯨꯡꯁꯤꯕꯅꯤꯍꯦ
ꯂꯩꯍꯟꯅꯤꯡꯕꯅꯦꯀꯣ ꯅꯍꯥꯟꯗꯣ ꯍ
ꯃꯣꯏꯅ ꯑꯃꯨꯛ ꯃꯥꯗꯔꯅ ꯀꯩꯅꯣ ꯇꯧꯕꯀꯣ ꯌꯦꯡꯕ
ꯎꯝ
ꯋꯥꯏꯌꯦ ꯃꯣꯏ
ꯑꯩꯈꯣꯏꯗꯤ ꯑꯩꯈꯣꯏꯗꯤ ꯍꯣꯁꯇꯦꯜꯒꯨꯝꯕ ꯂꯩ ꯂꯩꯕꯗꯣ ꯑꯩꯣꯏꯗꯤ ꯍꯩꯔꯣꯏꯌꯦꯦ ꯆꯥꯛꯁꯨ ꯆꯥꯕ ꯍꯩꯇꯦ
ꯎꯝ
ꯐꯠ ꯐꯠ ꯇꯧꯕꯁꯨ ꯍꯩꯇꯦ
ꯎꯝ
ꯑꯗꯨꯝ ꯂꯥꯏꯔꯤꯛꯁꯨ ꯄꯥꯅꯤꯡꯗꯦ ꯑꯣꯉꯒ ꯑꯗꯨꯝ ꯂꯩꯕꯗꯨ
ꯑꯝ ꯀꯥꯡ ꯈꯨꯆꯥꯎꯁꯦ ꯁꯥꯟꯃꯨꯛ ꯆꯥꯎꯋꯦ
ꯎꯝ ꯍꯨꯝ
ꯀꯨꯁꯜ ꯀꯥꯡ ꯌꯥꯝꯅ ꯂꯩꯕꯒꯤ ꯑꯣꯏꯗꯦ ꯑꯃꯃꯨꯛ ꯂꯥꯛꯏ
ꯎꯝ ꯑꯩꯈꯣꯏꯗꯁꯨ ꯍꯟꯗꯛꯇꯤ ꯀꯥꯡ ꯎ ꯂꯩꯗ꯭ꯔꯦꯗ ꯂꯩꯇ꯭ꯔꯦ ꯍꯥꯏꯕ ꯇꯥꯔꯦ
ꯃꯊꯛ ꯂꯩꯕꯅꯤꯅ ꯈꯔ ꯐꯔꯕꯅꯤ
ꯅꯍꯥꯟꯗꯤ ꯑꯩꯁ ꯌꯥꯝꯅ ꯂꯥꯛꯑꯦ ꯀꯩꯅꯣ ꯌꯥꯝ ꯂꯥꯛꯄꯅꯤ
ꯌꯥꯝꯕꯩ ꯆꯥꯡꯗꯣ
ꯆꯥꯎꯁꯨ ꯆꯥꯎꯈꯔꯦ
ꯑꯁ ꯎ ꯀꯔꯤ ꯍꯥꯏꯕ꯭ꯔꯥ ꯇꯝꯄꯥꯛꯀꯤ ꯀꯥꯡ ꯌꯥꯝꯅ ꯀꯔꯤꯅꯣ ꯍꯥꯏꯕꯗꯣ
ꯀꯔꯤ
ꯄꯪꯉꯦ ꯍꯥꯏꯕꯗꯣ ꯗꯣ ꯌꯥꯝꯅ ꯁꯤꯡꯉꯦꯕ ꯑꯩꯈꯣꯏꯗ ꯑꯩꯈꯣꯏ ꯑꯩꯈꯣꯏꯗ ꯂꯩꯕ ꯀꯥꯡꯁꯤꯡꯁꯦ ꯑ ꯄꯪ ꯄꯪꯗꯦꯕꯀꯣ ꯌꯥꯝ ꯁꯦꯡꯉꯦ ꯍꯥꯥꯠꯕ ꯐꯥꯎ ꯐꯪꯗꯦ ꯂꯣꯠꯂꯦ ꯃꯣꯏꯅ ꯀꯥꯡꯈꯜ ꯃꯆꯥ ꯑꯦ ꯀꯥꯡꯈꯜ ꯃꯈꯥꯗꯀꯣ ꯂꯣꯂꯦꯕ
ꯒꯨꯠꯅꯥꯥꯏꯠ ꯊꯥꯎ
ꯑꯁ ꯒꯨꯠꯅꯥꯢꯠ ꯁꯨ ꯊꯥꯏ ꯂꯩꯁꯕꯤꯅꯥ ꯇꯨꯝ
ꯑꯥꯝ
ꯂꯩꯁꯥꯕꯤꯗ ꯁꯥꯛꯊꯤ ꯃꯁꯤꯗꯤ ꯍꯥꯏꯔꯨꯅꯣ
ꯒꯨꯟꯅꯥꯏꯅ ꯄꯣꯛꯄꯁꯤꯁꯨ ꯅꯥꯕꯅꯤꯀꯣ
ꯑꯣ ꯅꯥꯕꯅꯦ ꯒꯨꯠꯅꯥꯢꯁꯨ ꯃꯥꯅ ꯀꯔꯤ ꯀꯔꯤ ꯍꯥꯏꯁꯤꯔ ꯒ꯭ꯔꯥꯎꯟ ꯂꯩꯕꯗꯣ ꯂꯣꯏꯅ ꯊꯨꯗꯦꯛꯈ꯭ꯔꯦꯃꯅ
ꯇꯥ ꯂꯩꯔꯝꯅꯤꯀꯣ ꯑꯃꯨꯛ
ꯎꯝ ꯍꯨꯝ
ꯍꯤꯔꯣ ꯇꯥꯔ ꯂꯩꯔꯤꯅꯦ ꯃꯥꯅ
ꯍꯝ
ꯃꯌꯥꯝꯕꯒꯤ ꯔꯣꯜ ꯈꯨꯗꯤꯡꯁꯤ ꯃꯥ ꯂꯣꯏ ꯂꯧ ꯂꯩꯔꯕ
ꯎꯝ ꯂꯧꯎꯔꯦ
ꯁꯤꯡꯗꯤ ꯁꯤꯡꯉꯦ ꯍꯥꯏꯒꯨꯝꯗꯅ ꯅꯪꯒꯤ ꯑꯇꯣꯝꯕꯤꯗꯣ ꯃꯗꯨ ꯂꯥꯏꯔꯣꯏ ꯗꯧꯔꯤ
ꯑꯥꯁ ꯅꯤꯡꯉꯥꯏꯁꯨ ꯀꯟꯕꯁꯤꯗꯤ ꯅꯤꯡꯉꯥꯏ ꯅꯤꯡꯉꯥꯏ ꯇꯧꯕꯁꯤꯗꯤ ꯂꯣꯏꯔꯦ ꯎꯝ
ꯑꯩꯅ ꯅꯍꯥꯟꯗꯣ ꯐꯨꯕ ꯑꯩꯅ ꯂꯥꯜꯂꯦ ꯍꯥꯏꯌꯣ ꯇꯧꯔꯣꯏ ꯍꯥꯏꯌꯣ ꯍꯥꯏꯅ ꯍꯣꯏ ꯍꯥꯏꯔꯣ ꯍꯥꯏꯔꯒ ꯇꯧꯈꯤꯗ꯭ꯔꯥ ꯇꯧꯈꯤꯗ꯭ꯔꯥ ꯍꯣꯏ ꯍꯥꯏꯌꯣ ꯍꯥꯏꯔꯒ ꯍꯥꯏꯗꯦ ꯇꯤꯚꯤꯗ ꯎꯝ ꯃꯈꯠꯇꯣ ꯊꯤꯜꯂꯒ ꯇꯨ ꯇꯨ ꯀꯩꯅꯣ ꯁꯤꯕꯥ ꯁꯤꯕꯥ ꯕꯅꯦꯕ ꯇꯨ ꯇꯨ ꯁꯤꯚ ꯁꯤꯚ ꯁꯤꯚ ꯍꯥꯏꯅ ꯂꯩ
ꯀꯗꯔꯗꯣ ꯋꯥꯔꯤꯗꯣ ꯊꯩꯗꯣꯛꯅꯕ
ꯑꯥꯎ ꯑ ꯑꯗꯨꯝ ꯍꯥꯏꯔꯤꯦ ꯇꯣꯛꯈ꯭ꯔꯦ ꯑꯩꯁꯨꯁꯨ ꯅꯣꯛꯅꯤꯡꯕ ꯠꯁꯨ ꯐꯣꯟꯅꯤꯡꯕ
ꯑ
ꯑꯃꯗꯤ ꯂꯩꯕꯅꯦ ꯃꯥꯗ
ꯆꯀꯥꯔ ꯑꯅꯤ ꯁꯨꯕ꯭ꯔꯣ ꯃꯈꯟꯊꯦꯡ ꯑꯅꯤ
ꯍꯥ ꯁꯣꯗꯦ ꯑꯃ ꯈꯔꯅꯤ
ꯑꯅꯤ ꯂꯩꯕ ꯃꯤꯗꯤ ꯖꯥꯊꯤ ꯍꯥꯏꯕꯅꯦ
ꯎꯝ ꯑꯁ ꯑꯃ ꯑꯃ ꯐꯥꯎ ꯌꯥꯝꯅ ꯀꯩꯅꯣ ꯇꯧꯕ ꯀꯥꯟꯁꯤꯗ ꯑꯅꯤꯒ ꯑ ꯑꯅꯤꯒ ꯑꯣꯏꯔꯗꯤ ꯑꯩꯁ ꯂꯣꯏꯔꯦ
ꯑꯅꯝꯗꯤ ꯀꯜꯂꯦ ꯍꯥꯏꯒꯨꯝꯗꯅ ꯑꯗꯨꯒꯨꯝꯕ ꯃꯤꯗꯣ
ꯑꯥ
ꯅꯝ ꯈꯨꯀꯟ ꯑꯃꯅꯦ ꯑꯁ ꯑꯩꯉꯣꯟꯗꯗꯤ ꯑꯩꯁꯦ ꯖꯥꯠ ꯌꯥꯝ ꯊꯤꯌꯦꯅ ꯃꯤꯁ ꯅꯪ ꯀꯔꯝ ꯀꯥꯟꯗ ꯅꯌꯨꯝ ꯄꯥꯟꯗꯣꯏꯅꯣ ꯅꯁꯛꯇꯣ ꯌꯦꯗ꯭ꯔꯦ
ꯑꯗꯨꯁꯨ ꯄ꯭ꯔꯤ ꯅꯔꯁꯔꯤ ꯀꯥꯕ ꯑꯉꯥꯡ ꯅꯨꯄꯤ ꯃꯆꯥꯁꯤꯡꯅꯅꯦꯀꯣ
ꯑꯥ
ꯃꯥꯒꯤ ꯃꯌꯥꯝꯕ ꯑꯃ ꯂꯩꯌꯦ ꯅꯪꯒꯤ ꯊꯤꯕꯤꯔꯒꯦ ꯅꯌꯨꯝ ꯄꯥꯟꯈ꯭ꯔꯣꯅ ꯑꯁ ꯑꯩꯅ ꯌꯥꯝ ꯐꯨꯏꯌꯦ ꯍꯥꯏꯌꯦ ꯍꯣꯝꯋꯛ ꯀꯩꯀꯥ ꯇꯧꯔꯛꯇ꯭ꯔꯒꯗꯤ ꯑꯗꯨꯗꯒꯤ ꯑꯩꯁꯦ ꯃꯁꯛ ꯌꯦꯡꯅꯤꯡꯗ꯭ꯔꯦ ꯍꯥꯏꯌꯦ
ꯖꯥ ꯖꯥꯠꯅꯦꯍꯦ
ꯑꯁ ꯍꯧꯖꯤꯛꯀꯥꯟꯒꯤ ꯑꯉꯥꯡꯁꯤꯡꯁꯦ ꯃꯣꯏ ꯄꯦꯔꯦꯟꯁ ꯁꯤꯡꯁꯤꯅ ꯍꯥꯏ ꯁꯥꯎꯗꯤ ꯁꯥꯎꯒꯅꯨ ꯃꯤꯁꯀꯤ ꯃꯤꯡ ꯄꯜꯂꯒ ꯑꯉꯥꯡꯗ ꯗꯞ ꯇꯧꯔꯤꯅꯦ ꯈꯔ ꯐꯩꯌꯦ ꯌꯦ
ꯁꯥꯊꯤꯕꯁꯦ ꯌꯥꯝ ꯁꯥꯊꯤꯕꯖꯥꯠꯅꯦꯅ ꯈꯜꯂꯕꯅꯦ ꯑꯩꯅ
ꯑꯗꯨꯃꯥꯏꯅ ꯇꯧꯗ꯭ꯔꯗꯤ ꯀꯤꯗ꯭ꯔꯦꯕ
ꯇꯧꯗ꯭ꯔꯗꯤ ꯌꯥꯗꯦ ꯃꯣꯏꯗꯣ ꯑꯗꯣ ꯑꯉꯥꯡꯒꯤ
ꯌꯥꯗ꯭ꯔꯕꯅꯦ
ꯇꯤꯐꯤꯟ ꯆꯥꯛ ꯀꯩꯀꯥ ꯆꯥꯕꯗꯨꯁꯨ ꯀꯣ ꯃꯌꯨꯝ ꯃꯌꯨꯝꯗꯒꯤ ꯆꯥꯎ ꯌꯥꯗ ꯃꯇꯝꯅꯤꯅ ꯑꯁꯤꯗ ꯇꯤꯐꯤꯟꯗ ꯄꯤꯛ ꯄꯤꯛ ꯊꯟꯅ ꯍꯥꯞꯄꯛꯑꯦꯕ
ꯎꯝ
ꯑꯩꯅ ꯑꯩꯕꯨ ꯀꯤꯕꯩꯔꯥ ꯄꯪꯀꯥꯗ ꯀꯥꯊꯣꯛꯀꯅꯦꯕꯀꯣ ꯃꯣꯏꯗꯣ ꯑꯗꯨ ꯌꯨꯝꯗ ꯍꯜꯂꯛꯑꯒ ꯆꯥꯛ ꯆꯥꯎ ꯌꯥꯗꯦ ꯍꯥꯏ
ꯑꯥ
ꯑꯩ ꯁꯛꯁꯦ ꯌꯦꯡꯅꯤꯡꯗ꯭ꯔꯦꯌꯦ
ꯃꯣꯏꯅ ꯍꯥꯏꯅꯦ ꯅꯣꯛꯅꯤꯡꯕꯅꯦ ꯑꯗꯣ ꯅꯣꯡꯉꯥꯜꯂꯒ ꯑꯩꯅ ꯃꯃꯥ ꯃꯃꯥꯗ ꯄꯥꯎ ꯇꯝꯕ ꯑꯗꯨꯒꯤ ꯃꯣꯏꯅ ꯍꯥꯏꯔꯤ ꯁ꯭ꯀꯨꯜ ꯑꯃꯨꯛ ꯍꯜꯂꯛꯑꯒ ꯃꯃꯥꯁꯤꯡꯗꯨꯅ ꯃꯆꯥꯁꯤꯡꯗ ꯆꯩꯔꯕꯖꯥꯠꯅꯦꯕ ꯑꯗꯨꯃꯥꯏꯅ ꯍꯥꯏꯒꯅꯨ ꯑꯣꯖꯥꯗ ꯈꯣꯠꯇꯅ ꯍꯜꯂꯛꯑꯒ ꯁ꯭ꯀꯨꯜꯁꯤꯗ ꯑꯃꯨꯛ ꯅꯣꯡꯉꯥꯜꯂ ꯀꯥꯔꯛꯑꯒ ꯃꯤꯁ ꯑꯩ ꯉꯔꯥꯡ ꯍꯥꯏꯕꯗꯣ ꯁꯣꯏꯈ꯭ꯔꯦ ꯃꯤꯁꯇꯣ ꯑꯩ ꯌꯥꯝ ꯅꯨꯡꯁꯤꯌꯦ
ꯑꯉꯥꯡꯅꯦꯅ ꯒꯥꯗꯔ ꯈꯨꯀꯟꯁꯤꯡꯁꯤꯗꯤ ꯍꯥꯏꯔ ꯀꯥꯟꯅꯗꯦ
ꯇꯧꯕꯅꯦ ꯇꯧꯕꯅꯦ
ꯅꫭꯛꯅꯤꯡ ꯃꯁꯝ ꯉꯥꯡꯕꯤꯗꯣ ꯍꯥꯏꯔꯗꯤ ꯈꯪꯅꯔꯦꯌꯦ ꯑꯁ ꯅꯣꯏ ꯃꯤꯁ ꯃꯁꯝ ꯉꯥꯡꯕꯤꯗꯨ ꯐꯣꯟ ꯇꯧꯔꯅꯤ ꯍꯥꯏꯔꯗꯤ ꯇꯧꯒꯅꯨ ꯇꯧꯒꯅꯨ ꯍꯥꯏꯌꯦꯌꯦ ꯁꯤꯗꯗꯤ ꯑꯩꯁꯦ ꯄꯨꯔꯥ ꯑꯃꯅꯤꯁꯄꯨꯔꯤꯒꯤ ꯇꯥꯏꯞꯇ ꯂꯩꯔꯕ
ꯍꫭꯏ ꯑꯩꯒꯤ ꯄꯣꯁꯇꯔ ꯀꯩꯀꯥ ꯊꯦꯕ ꯗꯣ ꯑꯣꯖꯥꯁꯤꯡꯒꯤ ꯄꯣꯁꯇꯔ ꯑꯗꯨꯝ ꯊꯦꯠꯂꯦꯕ ꯑꯦꯗꯚꯔꯇꯥꯏꯁ ꯇꯧꯕꯒꯤ
ꯑꯥ
ꯑꯗꯨꯗꯒꯁꯦ ꯑꯩꯒꯤ ꯀꯣꯏ ꯅꯨꯡ ꯀꯔꯤ ꯂꫭꯏ ꯌꯦꯛ ꯄꯤꯔꯤ ꯃꯤꯅꯤ ꯅꯪꯕꯣ
ꯑꯩꯗꯤ ꯈꯪꯗꯦꯕꯀꯣ ꯑꯩꯈꯣꯏꯒꯤ ꯃꯤ ꯑꯃꯅ ꯑꯁ ꯃꯤꯁꯤ ꯅꯪꯗꯤ ꯐꯖꯍꯧꯔꯦ ꯃꯄꯥꯟꯗ ꯍꯥꯏꯕ ꯀꯩꯗꯧꯔꯒꯦ ꯀꯣꯏꯅꯨꯡ ꯒꯥꯔꯤ ꯅꯨꯡꯄꯥꯖꯥꯅ ꯌꯦꯛꯍꯧꯔꯦ ꯑꯗꯨꯁꯨ ꯃꯤ ꯐꯠꯇꯕꯒꯤ ꯀꯣꯏ ꯌꯦꯛꯍꯧꯔꯦ
ꯎꯝ
ꯃꯤ ꯐꯠꯇꯕ ꯃꯤꯒꯤ ꯀꯣ ꯌꯦꯛ ꯍꯧꯧꯔꯦ ꯌꯦꯡ ꯀꯥꯟꯗ ꯏꯀꯣꯟ ꯀꯣꯜꯂꯒ ꯃꯨꯁꯨꯛ ꯃꯨ
ꯁꯥꯎꯅꯤꯡꯗꯅ ꯑꯩꯅ ꯑꯩ ꯏꯆꯥꯅꯨꯄꯤ ꯑꯅꯤꯗꯨ ꯄꯨꯊꯣꯛꯑꯒ ꯇꯥꯛꯊꯣꯛꯑꯣ ꯆꯠꯂꯣ ꯇꯥꯛꯊꯣꯛꯄ ꯆꯠꯂꯦ ꯃꯥꯀꯥꯔꯗꯨ ꯄꯥꯔꯃꯤꯅꯦꯟ ꯗꯔꯀꯥꯔ ꯑꯣꯏꯕꯒꯤ ꯊꯣꯛꯎ ꯌꯥꯗꯕ ꯖꯥꯠꯅꯤ ꯁꯔꯞ ꯇꯧꯔꯒ ꯇꯛꯊꯣꯛꯑꯦ ꯑ ꯑꯃꯨꯛ ꯂꯣꯏ ꯀꯣꯛ ꯂꯩꯍꯧꯔꯦ ꯀꯂꯔꯒ ꯂꯩꯍꯧꯗ꯭ꯔꯦ ꯑꯩꯒꯤꯗꯤ
ꯖꯥꯠ ꯖꯥꯠꯅꯦ ꯑꯩꯗꯤ ꯊꯦꯡꯅꯔꯤꯁꯦ ꯁꯤꯗ ꯃꯤ ꯌꯥꯝꯕꯒꯤ ꯁꯥꯊꯤꯗ꯭ꯔꯗꯤ ꯌꯥꯗꯕꯀꯣ ꯃꯤ ꯌꯥꯝꯕꯒꯤ ꯑꯃꯨꯛꯇꯪ ꯉꯥꯏꯕꯗ ꯇꯥꯗꯦ ꯍꯥꯏꯕ ꯃꯣꯏꯗꯣ ꯑꯗꯨ ꯍꯦꯛ ꯍꯥꯏꯒꯗꯕꯁꯨ ꯍꯦꯛꯩꯅ ꯂꯥꯎꯗ꯭ꯔꯗꯤ ꯌꯥꯗꯦꯕ ꯍꯧꯒꯠꯂꯣ ꯍꯥꯏꯕꯒꯠꯁꯦ ꯍꯧꯒꯠꯂꯣ ꯍꯥꯏꯕꯗꯣ ꯍꯧꯒꯠꯂꯣꯏꯑꯕ
ꯀꯣꯏꯗꯣ ꯊꯣꯛꯇ꯭ꯔꯅꯤ ꯇꯧꯗꯤ ꯁꯅꯤ ꯃꯥꯔꯁꯨ ꯍ ꯃꯥꯜꯂ ꯍꯦꯟꯅꯃ ꯅꯃ
ꯈꯥꯒꯁꯤꯔ ꯈꯪꯗ ꯑꯩ ꯑꯣꯏꯔꯣꯏꯅ ꯈꯪꯔꯁꯤꯔ ꯈꯪꯗꯦ ꯑꯁ ꯋꯥꯔꯤꯗꯤ ꯖꯥꯠ ꯖꯥꯠ ꯂꯩ ꯑꯗꯨꯒꯒꯨꯝꯕ ꯋꯥꯔꯤ ꯍꯥꯏꯗꯣꯛꯇꯕ ꯋꯥꯅꯤ ꯑꯩ ꯏꯁꯥ ꯏꯊꯟꯗꯁꯨ ꯑꯃꯍꯨꯝꯃꯨꯛ ꯏꯀꯥꯏꯕꯖꯥꯠꯅꯤ ꯅꯪꯒꯣ ꯌꯥꯝ ꯌꯥꯝ ꯁꯥꯊꯤꯕ ꯃꯤꯅꯣꯅ ꯏꯆꯥ ꯏꯊꯟꯗꯁꯨ ꯍꯪꯉ ꯀ ꯏꯁꯅ ꯍꯪꯉꯤꯅꯦ ꯑꯩ
ꯎ
ꯃꯤ ꯆꯥꯝꯃꯃꯨꯛ ꯂꯩꯩꯕꯁꯦ ꯑꯩꯅ ꯍꯦꯛ